ꯅꯨꯉꯥꯏꯔꯤꯕ꯭ꯔꯣ꯫
ꯑꯁ ꯅꯨꯡꯉꯥꯏꯕꯅ ꯂꯣꯏꯔꯦ ꯅꯪꯗꯤ꯫
ꯑꯗꯨꯝꯅꯦ ꯅꯨꯡꯉꯥꯏꯌꯦꯅ꯫
ꯑ ꯍꯧꯖꯤꯛꯇꯤ ꯑꯃꯨꯛ ꯌꯥꯔ ꯃꯥꯜꯂꯦ ꯉꯁꯥꯏ ꯑꯃꯨꯛ ꯌꯥꯗꯕꯀꯣ꯫
ꯑꯥ꯫
ꯑꯗꯨꯒꯤꯅꯤꯗ ꯀꯩꯗꯧꯔꯤꯅꯣ꯫
ꯇꯨꯝꯃꯒ ꯂꯩꯌꯦ ꯇꯨꯝꯃꯒ ꯂꯩꯌꯦ ꯇꯨꯝꯃꯒ ꯂꯩꯌꯦ ꯇꯨꯝꯃꯒ ꯂꯩꯌꯦ꯫
ꯌꯥꯥꯝ ꯅꯨꯡꯉꯥꯏ ꯌꯦꯀꯣ ꯅꯪꯒꯤ ꯍꯦꯟꯖꯤꯟꯕꯗꯣ ꯇꯧꯔꯛꯀꯅꯨ ꯌꯥꯝ ꯅꯨꯡꯉꯥꯏ ꯌꯥꯝ ꯅꯨꯡꯉꯥꯏꯔꯤꯌꯦ꯫ ꯑ ꯑꯩ ꯎꯝ꯫
ꯀꯩꯗꯧꯔꯤꯒꯦ ꯀꯩꯗꯧꯔꯤꯒꯦ ꯀꯩꯗꯧꯔꯤꯒꯦ ꯀꯩꯗꯧꯔꯤꯒꯦ ꯅꯪ꯫
ꯑꯩ ꯁꯥꯎꯔꯛꯇꯗꯤ ꯐꯣꯟ ꯀꯛꯀꯅꯤꯀꯣ ꯅꯪ ꯇꯧꯒꯅꯨ꯫
ꯀꯩꯒꯤ ꯁꯥꯎꯕꯁꯤꯗ꯫
ꯅꯪ ꯅꯪꯒꯤ ꯁꯛ ꯐꯖꯃꯟꯕꯒꯤ ꯁꯥꯎꯅꯤꯡꯉꯤꯕ꯫
ꯎꯝ ꯋꯥ ꯉꯥꯡꯉꯣ ꯍꯥꯏꯗꯅ ꯋꯥ ꯐꯖꯅ ꯉꯥꯡꯉꯦꯕ ꯍꯧꯖꯤꯛ꯫ ꯀꯩꯗꯧꯔꯤꯅꯣ ꯀꯩꯗꯧꯔꯤꯅꯣ ꯅꯪ ꯀꯩꯗꯧꯔꯤꯅꯣ ꯀꯩꯗꯧꯔꯤꯅꯣ ꯀꯩꯗꯧꯔꯤꯅꯣ
ꯑꯥꯏ ꯎꯝ
ꯍꯜꯂꯣ
ꯇꯥꯏꯌꯦ ꯇꯥꯏꯌꯦ ꯀꯩꯗꯧꯔꯤꯅꯣ ꯍꯥꯏꯕ ꯅꯪ
ꯆꯥꯛ ꯏꯟꯁꯥꯡ ꯊꯣꯡꯉꯕꯣ
ꯊꯣꯡꯗ꯭ꯔꯤꯌꯦꯗ ꯍꯧꯖꯤꯛꯈꯛ ꯇꯦꯔꯦꯁ ꯃꯊꯛꯇ ꯀꯥꯔꯦ ꯅꯪꯉꯣꯟꯗ ꯇꯧꯔꯤꯁꯤꯅꯤ
ꯅꯨꯡꯉꯥꯏꯔꯤ ꯀꯣ ꯃꯤ ꯀꯗꯤ ꯍꯥꯏꯗ
ꯃꯤꯒꯗꯤ ꯍꯥꯏꯗꯤ ꯅꯨꯡꯉꯥꯏꯔꯤꯌꯦ ꯅꯨꯡꯉꯥꯏꯔꯒ ꯂꯩꯔꯗꯤ ꯐꯔꯦꯅ ꯁꯥꯕꯗꯣ ꯑꯩ ꯁꯤꯒꯦ ꯇꯧꯔꯦꯗ ꯉꯁꯤꯗꯤ
ꯌꯥꯝ ꯁꯥꯔꯕꯅꯦ ꯅꯣꯏꯅ ꯐꯝꯕꯣ
ꯍꯣꯏ ꯉꯁꯤꯗꯤ ꯌꯥꯝ ꯁꯥꯏꯌꯦ ꯀꯃꯥꯏꯅ ꯇꯧꯕꯅꯣ ꯈꯪꯗꯦ ꯑꯗꯨꯝ ꯁꯥꯏꯌꯦ
ꯇꯨꯝꯕꯩ ꯑꯣꯏꯔꯝꯒꯅꯤ ꯁꯥꯕꯗꯣ ꯑꯩꯈꯣꯏꯗꯤ ꯌꯥꯝ ꯏꯪꯉꯦ ꯍꯥꯏꯌꯦ ꯑꯣꯑꯣ ꯍꯥꯏꯗꯤ ꯕ꯭ꯂꯦꯡꯀꯦꯠ ꯂꯪꯉꯒ
ꯂꯪꯉꯒ ꯇꯨꯝꯃꯤꯌꯦ ꯍꯧꯖꯤꯛ ꯎꯪ ꯑꯗꯨꯃꯥꯏꯅ ꯇꯧꯔꯗꯤ ꯐꯩꯌꯦꯅ
ꯌꯥꯝ ꯐꯩꯌꯦ ꯌꯥꯝ ꯐꯩꯌꯦ ꯑꯩꯗꯤ
ꯍꯥ
ꯌꯥꯝ ꯐꯕꯖꯥꯠꯅꯦ ꯑꯩꯗꯤ ꯌꯥꯝ ꯐꯥꯈ꯭ꯔꯕ ꯑꯉꯥꯡꯅꯦ ꯑꯩꯗꯤ
ꯍꯣꯏ ꯅꯪ ꯑꯇꯣꯞꯄ ꯐꯠꯇ꯭ꯔꯁꯨ ꯅꯪ ꯐꯕꯨ ꯐꯔꯗꯤ ꯌꯥꯔꯦ
ꯀꯩꯗꯧ ꯀꯩꯗꯧꯔꯤꯒꯦ ꯅꯪꯗꯤ
ꯑꯥꯁ ꯇꯦꯔꯦꯁ ꯃꯊꯛꯇ ꯀꯥꯔꯒ ꯃꯤ ꯌꯦꯡ ꯂꯩꯕꯅꯦ
ꯀꯅꯥꯕꯨ ꯌꯦꯡꯉꯤꯕ
ꯍꯥ ꯑꯍꯥ ꯍꯥ ꯍꯪꯉꯣꯏꯒꯨꯝꯕ ꯎꯆꯤꯒꯨꯝꯕ ꯌꯣꯡꯒꯨꯝꯕ ꯎꯆꯦꯛꯀꯨꯝꯕ ꯑꯩꯈꯣꯏꯒꯤ ꯑꯩꯈꯣꯏꯒꯤ ꯃꯊꯛꯇꯣ ꯑꯩꯈꯣꯏ ꯃꯊꯛ ꯑꯩꯈꯣꯏꯒꯤ ꯃꯊꯛꯇꯒꯤ ꯑꯗꯨ ꯃꯈꯥ ꯌꯦꯡꯔꯛꯄꯗꯨꯗ ꯃꯤ ꯊꯕꯛ ꯁꯨꯔ ꯂꯩꯕ ꯃꯤ ꯈꯔ ꯌꯥꯎꯋꯦꯕꯀꯣ ꯊꯕꯛ ꯁꯨꯕ ꯍꯥꯏꯇꯣ ꯃꯣꯏꯁꯦ ꯀꯔꯤ ꯌꯨꯝꯒꯨꯝꯕ ꯁꯥꯕ ꯃꯤꯁꯤꯡ ꯑꯣꯏꯔꯝꯒꯅꯤꯕ ꯑꯗꯣ ꯃꯣꯏꯖꯨ ꯌꯥꯝ ꯅꯨꯡꯁꯤ ꯍꯥꯏꯕꯗꯤꯀꯣ ꯑꯥꯀꯩꯅꯣ ꯇꯧꯕ ꯑꯥ ꯍꯧꯖꯤꯛꯀꯥꯟꯗꯤ ꯑꯩꯈꯣꯏ ꯑꯩꯈꯣꯏꯅ ꯂꯥꯏꯕꯛꯁꯦ ꯌꯥꯝ ꯁꯥꯗ꯭ꯔꯥ
ꯑꯥꯍꯥ ꯍꯥꯎ
ꯁꯥꯏꯌꯦꯕ ꯑꯗꯨ ꯑꯣꯏꯔꯖꯨ ꯃꯣꯏꯖꯦ ꯃꯩꯅ ꯑꯥ ꯁꯤꯡꯅ ꯆꯥꯛ- ꯏꯟꯁꯥꯡ ꯊꯣꯡꯉ ꯂꯩꯌꯦꯕ
ꯑꯥꯁ ꯅꯨꯡꯉꯥꯏꯔꯦ ꯚꯤꯠ ꯑꯃꯅꯦꯗꯣ
ꯑꯍꯣꯏ ꯑꯗꯨꯕꯨꯗꯤ ꯑꯗꯨꯕꯨ ꯍꯧꯖꯤꯛ ꯑꯩꯈꯣꯏꯔꯣꯝꯗꯗꯤ ꯈꯣꯏꯔꯣꯝꯗꯤ ꯌꯥꯝ ꯁꯥꯏꯌꯦꯅ ꯈꯥꯡꯕ ꯉꯝꯗꯦꯕ ꯁꯥꯕꯒꯤ ꯑꯗꯨꯒꯤꯅꯤꯗ
ꯁꯨ ꯈ꯭ꯋꯥꯏꯗꯤ ꯀꯩꯁꯨ ꯇꯧꯗꯣꯏꯗ ꯑꯩꯈꯣꯏꯔꯣꯝꯅ ꯌꯥꯝ ꯏꯪ- ꯆꯤꯛꯅ ꯅꯨꯡꯁꯤꯠꯅ ꯆꯤꯛꯂꯤꯕꯥꯑ ꯏꯟꯚꯥꯏꯔꯣꯟꯃꯦꯟꯅ ꯐꯖꯔꯤꯕ ꯌꯥꯝ ꯅꯨꯡꯉꯥꯏ ꯂꯩꯒ꯭ꯔꯕ ꯖꯥꯠꯅꯦ ꯑꯩꯈꯣꯏꯗꯤ
ꯅꯣꯏꯔꯣꯝꯗ ꯀꯣꯏꯔꯛꯀꯦ ꯀꯣꯏꯕ ꯄꯨꯕꯤꯌꯣ
ꯑꯩꯈꯣꯏꯗ ꯂꯥꯛꯑꯣ ꯂꯥꯛꯑꯣ ꯂꯥꯛꯑꯣ ꯑꯩꯈꯣꯏꯁꯨ ꯅꯣꯏꯗ ꯆꯥꯛ ꯆꯥꯕ ꯂꯥꯛꯑꯒꯦ ꯁꯇꯔꯗꯦꯗ
ꯑꯗꯣ ꯅꯣꯏꯒꯤ ꯀꯔꯤ ꯏꯟꯁꯥꯡ ꯊꯣꯡꯕꯤꯎꯔꯣ
ꯑꯣꯛ ꯑꯣꯏꯅ ꯊꯣꯝꯕꯤꯌꯣ ꯑꯣꯛ ꯅꯠꯇꯗꯤ ꯅꯨꯡꯉꯥꯏꯅꯔꯣꯏ ꯃꯤ ꯃꯤꯁꯦ ꯆꯤꯡ
ꯅꯣꯏ ꯀꯦꯖꯤ ꯀꯌꯥ ꯑꯣꯏꯔꯗꯤ ꯌꯥꯔꯒꯦꯔꯣ ꯑꯥꯁ
ꯀꯤꯖꯤ ꯈꯪꯗꯦꯗ ꯀꯤꯖꯤ ꯅꯣꯏꯖꯨ ꯆꯥꯔꯗꯤ ꯑꯗꯨꯝ ꯂꯩ
ꯀꯦꯖꯤ ꯀꯌꯥꯃꯨꯛ
ꯀꯦꯖꯤ ꯑꯃ ꯇꯪꯈꯥꯏꯗꯤ ꯆꯪꯉꯗꯣꯏ ꯃꯥꯜꯂꯦ ꯑꯦ
ꯅꯣꯏꯅ ꯄꯩꯁꯥ ꯄꯤꯗꯣꯏꯔꯣ ꯑꯩꯅ ꯂꯩꯗꯣꯏꯔꯣ
ꯅꯪꯅ ꯀꯧꯔꯒ ꯅꯪꯅ ꯇꯧꯕꯤꯗ꯭ꯔꯗꯤ ꯅꯨꯡꯉꯥꯏꯅꯔꯣꯏꯌꯦ
ꯐꯒꯤ ꯇꯧꯕꯅꯤꯗ ꯍꯥꯏꯔ ꯑꯩ ꯑꯩ ꯂꯤꯄꯤꯔꯒ ꯂꯣꯏꯔꯦ ꯑꯣꯛꯁꯥꯗꯤꯀꯣ
ꯎꯝ
ꯑꯁꯤꯗꯗꯤ ꯑꯣꯛꯁꯥꯗꯣ ꯅꯍꯥꯟ ꯆꯥꯕꯗ ꯀꯥ ꯍꯦꯟꯅ ꯍꯥꯎꯗꯦ ꯑꯩꯈꯣꯏ ꯑꯩꯈꯣꯏꯔꯣꯝ ꯆꯤꯡꯔꯣꯝꯒꯤꯅ ꯍꯦꯟꯅ ꯍꯥꯎꯋꯦꯕꯀꯣ ꯁꯤ ꯑꯁꯤꯗꯗꯤ ꯐꯪꯗꯕ ꯄꯣꯠꯇꯤ ꯑꯝꯇ ꯂꯩꯇꯦꯕ ꯂꯣꯏꯅ ꯐꯪꯕꯗꯤ ꯂꯣꯏꯅ ꯐꯪꯉꯦꯕ ꯀꯩ ꯑ ꯌꯦꯟꯗꯦꯝꯗꯕꯨ ꯑꯣꯏꯔꯣ
ꯑꯣꯛꯗꯣ ꯀꯌꯥ ꯄꯤꯌꯦ ꯍꯥꯏꯕ
ꯑꯥ ꯆꯥꯝꯔꯤ ꯌꯥꯡꯈꯩ ꯄꯤꯌꯦꯕ
ꯎꯝ ꯆꯥꯝꯃꯔꯤ ꯌꯥꯡꯈꯩ
ꯍꯣꯏ ꯑꯗꯨ ꯅꯍꯥꯟ ꯏꯆꯦꯈꯣꯏꯅꯤ ꯇꯪꯈꯥꯏ ꯂꯧꯋꯦꯕ
ꯎꯝ
ꯑꯩꯈꯣꯏꯒꯤꯗꯤ ꯇꯪꯈꯥꯏ ꯂꯧꯔꯁꯨ ꯅꯨꯃꯤꯠ ꯃꯔꯤꯅꯤ ꯆꯥꯕꯒꯨꯝ ꯇꯧꯋꯦ ꯆꯥꯕ ꯉꯝꯗꯦ
ꯎꯝ ꯑꯁ ꯑꯩꯈꯣꯏ ꯁꯤꯗ ꯂꯥꯛꯀꯗꯧꯕ ꯀꯥꯡꯕꯨꯗꯤ ꯕꯦꯔꯥ ꯀꯥꯡꯕꯨ ꯈꯛ
ꯃꯤ ꯀꯌꯥꯅꯣ
ꯎꯝ ꯃꯤ ꯃꯔꯤ ꯂꯥꯛꯀꯅꯤ ꯂꯥꯛꯑꯗꯤ ꯑꯩꯒ
ꯑꯣ ꯑꯗꯨ ꯅꯣꯏꯒꯤ ꯃꯤ ꯃꯔꯤꯒꯤꯗꯤ
ꯀꯦ ꯑꯩꯒꯤ ꯕꯔꯗꯦꯗ ꯂꯛꯑꯒꯦ
ꯍꯣꯏ ꯅꯪꯒꯤ ꯕꯥꯔꯗꯦꯗꯗꯤ ꯑꯩꯅ ꯇꯧꯕꯤꯔꯅꯤꯗ ꯀꯔꯤꯒꯤꯅꯣ
ꯂꯥꯛꯀꯦ ꯅꯣꯏꯔꯣꯝꯗ ꯀꯣꯏꯕ ꯂꯥꯛꯀꯦ
ꯑꯩ ꯅꯍꯥꯟ ꯂꯥꯛꯀꯅꯤ ꯅꯣꯏꯔꯣꯝꯗ ꯀꯣꯏꯕ ꯑꯗꯨꯗꯤ ꯑꯩ ꯀꯣꯏꯕ ꯂꯥꯛꯀꯦꯕ
ꯀꯩꯒꯤ
ꯏꯃꯥꯟꯅꯕꯤ ꯑꯥ ꯃꯄꯥꯟꯗ ꯂꯩꯕ ꯏꯃꯥꯟꯅꯕꯤꯗꯣ ꯈꯪꯉꯦꯅ ꯑꯗꯨ ꯃꯥꯁꯨ ꯌꯥꯔꯗꯤ ꯀꯣꯏꯕ ꯂꯥꯛꯇꯣꯏꯅꯦꯕ
ꯁꯤ ꯑꯩꯈꯣꯏ ꯃꯐꯝꯗ
ꯍꯣꯏ ꯅꯣꯏ ꯃꯐꯝꯗ ꯀꯣꯏꯔꯨꯁꯦ ꯃꯥꯅꯁꯨ ꯍꯥꯏꯔꯛꯄꯅꯦꯕꯀꯣ
ꯑꯩꯗꯤ ꯍꯧꯖꯤꯛ ꯀꯩꯅꯣ ꯒꯥꯔꯤ ꯑꯇꯨ ꯑꯇꯥ ꯂꯩꯗꯕꯅꯦ ꯕꯦꯔꯥ ꯀꯥꯕ ꯑꯗꯨꯒꯤꯅꯤꯗ ꯑꯩ
ꯑꯩꯅ ꯅꯪꯁꯨ ꯂꯩꯌꯦ ꯑꯗꯨꯕꯨꯗꯤ ꯀꯩꯝꯇ ꯍꯥꯏꯕꯗꯤ ꯅꯃꯥꯟꯅꯕꯒꯤ ꯒꯥꯔꯤ ꯂꯩꯌꯦꯅ ꯃꯤ ꯀꯌꯥ ꯇꯣꯡꯕ ꯌꯥꯕ꯭ꯔꯣ ꯒꯔꯤ ꯃꯆꯥꯗ ꯅꯣꯏꯁꯨ ꯑ
ꯃꯤ ꯑꯅꯤ ꯑꯅꯤ ꯈꯛꯇꯅꯦ ꯌꯥꯗꯦ
ꯑꯣ
ꯃꯤ ꯑꯅꯤ
ꯍꯦꯟꯕ ꯌꯥꯗꯦ ꯍꯥꯏꯕꯗꯤ ꯑꯍꯨꯝ ꯇꯣꯡꯕ ꯌꯥꯔꯗꯤ ꯏꯃꯥꯟꯅꯕꯤꯁꯨ ꯂꯥꯛꯇꯣꯏꯅꯦꯕꯀꯣ
ꯎꯝ
ꯑꯗꯨꯒꯤ ꯃꯥ ꯃꯥꯁꯨ ꯀꯣꯏꯕ ꯆꯠꯅꯤꯡꯉꯦ ꯍꯥꯏꯔ ꯂꯩꯕꯅꯦꯕ ꯀꯣꯏꯕ ꯈꯣꯠꯄꯗꯣ ꯏꯃꯥꯅ ꯆꯠꯄ ꯐꯪꯗꯦ ꯈꯣꯠꯇꯦ ꯀꯣꯏꯅꯤꯡꯉꯦ ꯈꯣꯠꯂꯦ ꯍꯥꯏꯅ ꯍꯣꯏ ꯌꯥꯏꯌꯦꯅꯦ ꯀꯣꯏꯕꯕꯨꯗꯤ ꯑꯗꯨꯝ ꯀꯩꯁꯨ ꯀꯥꯏꯗꯦꯕ ꯀꯣꯏꯔꯨꯕ ꯌꯥꯏꯑꯕ
ꯎꯝ
ꯑꯩꯅ ꯌꯥꯏꯌꯦ ꯆꯠꯁꯦ ꯍꯥꯏꯕꯒꯤ ꯃꯥꯍꯣꯏ ꯍꯥꯏꯗꯤ ꯍꯥꯏꯕꯅꯦ ꯌꯦꯡꯁꯦ ꯈꯣꯠꯁꯦ ꯍꯥꯏꯅꯗꯤ
ꯆꯠꯄ ꯌꯥꯏ ꯆꯠꯄ ꯌꯥꯏ ꯑꯗꯣ ꯍꯧꯖꯤꯛꯀꯤꯗꯤ ꯅꯣꯡ ꯃꯇꯝꯅꯤꯅ ꯒ꯭ꯌꯥꯟ ꯇꯥꯗꯕ
ꯁꯤꯅꯁꯨ ꯅꯍꯥꯟꯗꯤ ꯅꯣꯏꯔꯣꯝꯗ ꯀꯣꯏꯅꯤꯡꯉꯥꯏ ꯑ ꯑꯍꯥꯟꯕꯗꯤ ꯅꯣꯏꯔꯣꯝꯗ ꯑꯣꯏꯅ ꯀꯣꯏꯅꯤꯡꯉꯥꯏ ꯍꯥꯏꯔꯛꯄꯅꯦꯕ
ꯑꯣ
ꯑꯗꯨ ꯅꯍꯥꯟ ꯃꯥꯒꯤ ꯍꯧꯖꯤꯛ ꯑ ꯁꯨꯇꯤ ꯂꯩꯌꯦꯅꯥ ꯑꯗꯨ ꯃꯇꯝ ꯗ ꯑꯩꯉꯣꯟꯗ ꯅꯣꯏꯔꯣꯝꯗ ꯀꯣꯏꯔꯨꯁꯤꯔꯣ ꯈꯣꯠꯂꯤꯁꯣ ꯈꯣꯠꯂꯨꯁꯤꯔꯣ ꯍꯥꯏꯅ ꯍꯪꯉꯛ ꯄꯅꯦ ꯍꯥꯏꯅ ꯈꯪꯗꯦ ꯑꯗꯨꯕꯨꯗꯤ ꯍꯥꯏꯕ ꯏꯆꯦꯅꯗꯤ ꯀꯣꯏꯁꯦ ꯍꯥꯏꯗꯤ ꯎ ꯍꯧꯖꯤꯛꯀꯥꯟ ꯅꯣꯡ ꯌꯥꯝ ꯃꯝꯃꯒ ꯅꯣꯡ ꯆꯨꯗ꯭ꯔꯣ
ꯎꯝ
ꯑꯗꯨꯒꯤ ꯇꯜꯂꯦ ꯈꯣꯠꯂꯦ ꯑꯃꯨꯛ ꯍꯥꯏꯔꯛꯄ ꯋꯥꯅꯦꯗ
ꯁꯇꯤꯟ ꯄꯨꯔꯗꯤ ꯀꯩꯁꯨ ꯀꯥꯏꯗꯦꯗ
ꯑꯗꯨꯕꯨ ꯅꯣꯡ ꯃꯪ ꯅꯣꯡ ꯆꯨꯔꯗꯤ ꯂꯝꯕꯤ ꯂꯝꯍꯥꯡ ꯆꯠꯄ ꯅꯨꯡꯉꯥꯏꯕ ꯈꯔ ꯋꯥꯠꯂꯦꯅ
ꯎꯝ ꯚ꯭ꯌꯨꯗꯤ ꯈꯔ ꯐꯖꯕ ꯋꯥꯠꯂꯦ
ꯑꯗꯨꯒꯤꯅꯦ ꯅꯠꯇ꯭ꯔꯗꯤ ꯑꯩꯈꯣꯏꯁꯨ ꯏꯆꯦꯅꯗꯤ ꯆꯠꯂꯨꯁꯦ ꯈꯣꯠꯂꯨꯁꯦꯗꯤ ꯍꯥꯏꯌꯦ ꯑꯗꯨ ꯃꯥꯁꯨ ꯃꯊꯪ ꯑꯁꯤ ꯍꯞ ꯅꯠꯇ ꯍꯞꯇꯥ ꯅꯠꯇ꯭ꯔ ꯃꯊꯪ ꯍꯞꯇꯥ ꯃꯥꯅ ꯈꯪꯅꯕ ꯃꯤ ꯑꯃꯗꯣ
ꯑꯥ
ꯂꯥꯛꯇꯣꯏꯅꯦ ꯃꯣꯏꯅꯤ ꯀꯣꯏꯕ ꯆꯠꯀꯅꯤ ꯈꯣꯠꯀꯅꯤ ꯍꯥꯏꯕꯒꯨꯝ ꯇꯧꯕꯅꯦꯕ
ꯀꯥꯏꯗ ꯑꯣ
ꯑꯥꯔꯣꯝꯗꯅꯦ ꯑꯁ ꯑꯩ ꯍꯥ ꯑ ꯍꯩ ꯍꯣꯔꯦꯟ ꯍꯥꯏꯒꯦ ꯑꯗꯨꯕꯨꯗꯤ
ꯑꯥ
ꯑꯗꯨꯒꯤ ꯃꯣꯏꯅꯤ ꯀꯣꯏꯕ ꯆꯠꯀꯦ ꯈꯣꯠꯀꯦ ꯍꯥꯏꯕꯒꯤ ꯃꯣꯏꯅꯤ ꯆꯠꯈ꯭ꯔꯗꯤ ꯑꯩꯁꯨ ꯏꯊꯟꯗ ꯂꯩꯔꯦꯅꯤꯅ
ꯌꯥꯝ ꯀꯣꯏꯈ꯭ꯔꯦꯀꯣ ꯃꯣꯏꯅꯤꯁꯨ
ꯍꯣꯏ ꯅꯨꯡꯉꯥꯏꯊꯣꯛꯀꯗꯕꯅꯦ ꯂꯩꯁꯥꯕꯤ ꯄꯥꯈꯪ ꯑꯣꯏꯔꯤꯉꯩꯗꯗꯤ ꯀꯔꯤꯔꯣ
ꯄꯩꯁꯥ ꯄꯥꯏꯕꯅꯤꯅ ꯏꯟꯀꯝ ꯊꯣꯛꯈ꯭ꯔꯕꯅꯤꯅ
ꯃꯁꯥ ꯃꯁꯥꯒꯤ ꯑꯅꯤꯃꯛ ꯄꯩꯁꯥ ꯊꯣꯛꯄꯅꯦ ꯅꯨꯄꯥꯁꯨ ꯊꯣꯛꯑꯦ ꯅꯨꯄꯤ ꯅꯨꯄꯥꯁꯨ ꯌꯥꯡꯈꯩꯃꯨꯛ ꯊꯣꯛꯑꯦ ꯍꯥꯏꯕꯅꯦꯕ
ꯑ
ꯑꯗꯨ ꯑꯣꯏꯗꯤ ꯑꯅꯤꯃꯛ ꯊꯣꯛꯑꯦꯅ
ꯑ
ꯑꯗꯨꯒꯤ ꯂꯝꯕꯤꯒꯨꯝꯕꯗ ꯆꯠꯄ ꯈꯔ ꯑꯗꯨꯝ ꯅꯨꯡꯉꯥꯏꯔꯛꯑꯅꯤꯅ ꯑꯗꯨꯒꯤꯅꯤꯗ ꯃꯥꯅ ꯆꯠꯁꯤꯔꯥ ꯆꯠꯂꯣꯏꯁꯤꯔꯥ ꯍꯥꯏꯔ ꯂꯩꯕꯅꯦ ꯍꯣꯏ ꯃꯥ ꯆꯠꯁꯤꯔꯥ ꯆꯠꯂꯣꯏꯁꯤꯔꯥ ꯈꯟꯕꯅꯦ ꯍꯥꯏꯌꯦꯕꯀꯣ ꯑꯩꯅ ꯆꯠꯂꯣꯅꯦ ꯀꯩꯅꯣꯅꯦ ꯆꯠꯂꯣꯅꯦ ꯆꯠꯄꯗꯤ ꯌꯥꯏꯌꯦꯅ ꯅꯨꯡꯉꯥꯏꯊꯣꯛꯑꯣꯅꯦ ꯈꯣꯠꯂꯣꯅꯦꯗꯤ ꯍꯥꯏꯗꯤ ꯍꯥꯏꯈꯤꯕꯅꯦ ꯈꯪꯗꯦ ꯏꯆꯦꯅ ꯀꯃꯥꯏꯟ ꯇꯧꯗꯣꯏꯅꯣ ꯃꯥ ꯆꯠꯇꯤ ꯆꯠꯇꯧ ꯃꯥꯜꯂꯦ
ꯑ ꯌꯥꯝ ꯐꯩꯀꯣ
ꯍꯣꯏ ꯌꯥꯝ ꯅꯨꯡꯉꯥꯏꯈ꯭ꯔꯦ ꯃꯤꯗꯤ ꯑꯩꯈꯣꯏꯁꯨ ꯑꯦꯍ ꯅꯣꯡ ꯑꯃꯨꯛꯀ ꯅꯣꯡ ꯆꯨꯅꯤꯉꯥꯏ ꯇꯧꯔꯦ ꯍꯧꯔꯦ ꯑꯃꯨꯛ
ꯍꯥꯥ
ꯅꯣꯡ ꯆꯨꯅꯤꯡꯉꯥꯏꯀꯣ
ꯎꯝ
ꯅꯣꯡ ꯃꯝꯕ ꯍꯧꯔꯦꯕ ꯑꯃꯨꯛꯀ ꯅꯣꯡ ꯆꯨꯅꯤꯡꯕ ꯃꯥꯜꯂꯦ ꯍꯥꯏꯕ
ꯑꯥ
ꯁꯤ ꯅ‌ꯣꯡꯁꯨ ꯆꯨꯅꯤꯡꯕꯅ ꯀꯩꯅꯣ ꯇꯧꯕꯅꯤꯗ ꯄꯔꯦꯡ ꯄꯔꯦꯡ ꯌꯥꯎꯔꯝ ꯑꯗꯨ ꯅ ꯁꯤ ꯅꯣꯡꯕꯨ ꯆꯨꯔꯗꯤ ꯇꯨꯝꯕ ꯌꯥꯝ ꯅꯨꯡꯉꯥꯏꯔ‌ꯦꯕ ꯏꯪꯕꯒꯤꯀꯣ ꯁꯤ ꯆꯨꯗꯕꯅꯦ ꯅꯠꯇꯦ ꯅꯣꯡꯕꯨ ꯆꯨꯔꯗꯤ ꯏꯪꯕꯒꯤ ꯇꯨꯝꯕ ꯅꯨꯡꯉꯥꯏꯔꯦꯕ
ꯅꯣꯏ ꯃꯞ ꯐꯝꯃꯁꯨ ꯏꯁꯤꯡ ꯅꯣꯏ ꯅꯣꯏ ꯖꯒꯥꯗꯤ ꯅꯣꯏ ꯃꯞ ꯐꯝꯖꯨ ꯃꯐꯝ ꯃꯐꯝꯗ ꯏꯁꯤꯡ ꯌꯥꯝ ꯆꯥꯎꯒꯟꯕꯅꯦ
ꯍꯣꯏ ꯑꯩ ꯆꯥꯎꯋꯦ ꯍꯥꯏꯌꯦ ꯑꯗꯨꯕꯨ ꯑꯩꯅ ꯂꯩꯕ ꯂꯩꯀꯥꯏꯗꯤ ꯆꯤꯡꯒꯤ ꯂꯩꯀꯥꯏꯅꯦꯕꯀꯣ ꯑꯗꯨ ꯑꯃꯨꯛꯀ ꯃꯊꯛ ꯑꯗꯨ ꯃꯊꯛꯁꯨ ꯀꯥꯏꯌ‌ꯦꯕ
ꯑꯥ
ꯌꯥꯝ ꯑꯗꯨꯒꯤꯗꯤ ꯀꯔꯤꯝꯇ ꯊꯣꯏꯗꯣꯛꯇꯧ ꯃꯥꯟꯗꯦ ꯃꯊꯛ ꯂꯩꯀꯥꯏ ꯍꯥꯏ ꯇꯔꯦ ꯑꯗꯨꯒꯤ ꯑꯩꯈꯣꯏꯔꯣꯝꯗꯗꯤ ꯏꯁꯤꯡꯒ ꯆꯥꯎꯁꯨ ꯁꯨꯡꯆꯥꯎ ꯆꯥꯎꯔꯣꯏꯗ ꯍꯥꯏꯕꯗꯤ ꯅꯛ ꯑꯥ ꯀꯩꯅꯣ ꯑꯝꯇ ꯅꯛꯇꯦꯕ
ꯑꯥ
ꯑꯩꯈꯣꯏ ꯌꯨꯝ ꯃꯅꯥꯛꯇꯗꯤ ꯄꯨꯈ꯭ꯔꯤ ꯃꯆꯥ ꯑꯃꯗꯤ ꯂꯩ ꯃꯆꯥ ꯑꯃ ꯂꯩꯔꯁꯨ ꯊꯣꯏꯗꯣꯛꯅ ꯍꯦꯟꯅ ꯆꯥꯎꯗꯧ ꯃꯥꯟꯗꯦ ꯑꯗꯨ ꯑꯁꯤꯒꯤ ꯄꯨꯈ꯭ꯔꯤ ꯃꯆꯥꯗꯤ
ꯑꯥ
ꯋꯥꯏꯌꯦ
ꯆꯥꯛ ꯆꯥꯕ ꯃꯇꯝ ꯌꯧꯁꯤꯜꯂꯛꯑꯦ
ꯅꯨꯡꯉꯥꯏꯕ꯭ꯔꯣ ꯆꯥꯛ ꯆꯥꯕ ꯃꯇꯝ ꯌꯧꯁꯤꯜꯂꯛꯄꯁꯦ
ꯅꯨꯡꯉꯥꯏꯈ꯭ꯔꯦ ꯅꯨꯡꯉꯥꯏꯈ꯭ꯔꯦ
ꯎꯝ ꯑꯗꯨꯅꯤ ꯆꯥꯛꯆꯥ ꯑꯩꯈꯣꯏꯗꯤ ꯑꯩꯈꯣꯏꯅꯤ ꯆꯥꯛ ꯊꯣꯡ ꯍꯤꯟꯁꯥꯡꯗꯤ ꯉꯔꯥꯡꯒꯤ ꯌꯦꯟꯁꯨ ꯌꯦꯟꯁꯥꯁꯨ ꯌꯥꯝ ꯂꯩꯌꯦ
ꯑꯥ
ꯑꯗꯨꯒ ꯁꯧꯒ꯭ꯔꯤ ꯇꯧꯁꯤꯔꯥ ꯏꯆꯦꯅꯗꯤ ꯍꯥꯏꯗꯤ ꯍꯥꯏꯔꯕꯅ‌ꯦ ꯈꯪꯗꯦ
ꯑꯥ
ꯁꯤ ꯁꯧꯒ꯭ꯔꯤꯕꯨ ꯇꯧꯔꯗꯤ ꯍꯥ
ꯁꯧꯒ꯭ꯔꯤꯕꯨ ꯍꯥꯎꯕ꯭ꯔꯣꯅꯦ
ꯑꯩꯗꯤ ꯁꯧꯒ꯭ꯔꯤꯅ ꯈ꯭ꯋꯥꯏꯗꯒꯤ ꯄꯥꯝꯕꯅꯦ ꯑꯦꯟꯁꯥꯡ ꯃꯅꯥꯗ
ꯅꯆꯦꯗꯤ
ꯏꯆ‌ꯦꯁꯨ ꯑꯗꯨꯝ ꯃꯥꯕꯨꯗꯤ ꯀꯥ ꯍꯦꯟꯅ ꯄꯥꯝꯗꯦ ꯍꯥꯏ ꯑꯗꯨꯕꯨ ꯑꯩꯅ ꯑꯗꯨꯝ ꯊꯣꯡꯕꯤꯕ
ꯑꯥ
ꯑꯩꯗꯤ ꯄꯥꯝꯃꯦꯕꯀꯣ
ꯑꯥ
ꯄꯥꯝꯃꯗꯤ ꯑꯗꯨꯝ ꯊꯣꯡꯉꯦꯕ
ꯑꯁ ꯑꯃꯨꯛꯀ ꯅꯣꯡ ꯀꯩꯅꯣ ꯑꯃꯨꯛ ꯇꯧꯔꯦ ꯅꯣꯡ ꯈꯣꯡ ꯅ‌ꯣꯡ ꯈ‌ꯣꯡꯅꯤ ꯍꯥꯏ ꯑꯃꯨꯛ ꯍꯧꯔꯦ ꯑꯁ ꯉꯔꯥꯡꯁꯨ ꯑꯗꯨ ꯅꯣꯡ ꯆꯨꯕꯅꯤꯍꯦ
ꯅꯪ ꯈꯣꯟ ꯇꯥꯏ ꯑꯩ ꯉꯔꯥꯡ ꯉꯔꯥꯡꯒꯤ ꯃꯈꯣꯟꯗꯤ ꯑꯗꯨꯝ ꯇꯥꯏꯕ ꯀꯟꯅ ꯆꯨꯌꯦꯕꯥ ꯅꯣꯏꯔꯣꯝ
ꯍꯣꯏ ꯅꯣꯡ ꯀꯟꯅꯁꯨ ꯆꯨꯕ ꯑꯗꯨ ꯅꯣꯡ ꯀꯟꯅꯁꯨ ꯑꯗꯣ ꯅꯣꯡꯒꯨꯝꯕ ꯃꯪꯉꯒ ꯅꯣꯡꯒꯨꯝꯕ ꯆꯨꯕꯤꯔꯗꯤ ꯑꯩꯈꯣꯏ ꯌꯣꯡꯒꯨꯝꯕꯗꯣ ꯄꯥꯛ ꯃꯄꯥꯟ ꯊꯣꯛꯇꯦ ꯉꯔꯥꯡꯁꯨ ꯉꯔꯥꯡ ꯅꯣꯡ ꯆꯨꯔꯒ ꯑꯃꯨꯛ ꯅꯨꯡꯁꯥ ꯀꯟꯅ ꯇꯧꯕꯒꯤ ꯉꯁꯤ ꯎꯆꯦꯛꯁꯨ ꯄꯥꯛ ꯎꯗꯦ ꯑꯗꯨꯒ ꯎꯝ ꯑ ꯀꯩꯅꯣꯒꯨꯝꯕꯁꯨ ꯂꯣꯏ ꯎꯗꯦꯕ ꯍꯪꯉꯣꯏꯒꯨꯝꯕ ꯀꯔꯤꯒꯨꯝꯕ ꯌꯥꯝ ꯂꯩꯕꯅꯦꯕꯀꯣ ꯑꯗꯨꯝꯕꯁꯨ ꯄꯥꯛ ꯎꯗꯦ ꯂꯩꯌꯦ ꯃꯆꯥ ꯃꯆꯥ ꯌꯥꯝ ꯂꯩꯌꯦ ꯑꯆꯧꯕꯗꯤ ꯂꯩꯇꯦ ꯃꯆꯥ ꯃꯆꯥ ꯂꯩ ꯑꯁ ꯅꯍꯥꯟꯗꯤ ꯑꯩꯈꯣꯏ ꯔꯨꯝꯗ ꯐꯥꯎ ꯆꯪꯔꯛꯄꯅꯦ ꯍꯪꯉꯣꯏ ꯃꯆꯥ ꯑꯃ
ꯑꯥ
ꯏꯆꯦꯅꯥ ꯇꯟ
ꯂꯤꯟꯗꯤ ꯂꯤꯟꯗꯤ ꯂꯩꯒꯅꯤꯀꯣ ꯁꯥꯔꯗꯤ ꯅꯣꯏ ꯆꯦꯛꯁꯤꯟꯖꯧ ꯂꯤꯟꯗꯤ ꯐꯖꯅ
ꯍꯣꯏ ꯑꯩꯈꯣꯏꯒꯤ ꯃꯅꯤꯡ ꯍꯦꯛ ꯃꯅꯤꯡꯗꯣ ꯄꯨꯈ꯭ꯔꯤꯅꯦꯕꯀꯣ
ꯑꯩꯈꯣꯏ ꯔꯣꯝꯗꯤ ꯂꯤꯟ ꯂꯩꯇꯦ ꯏꯪꯕꯅꯤꯅ
ꯍꯣꯏ ꯑꯩꯈꯣꯏꯔꯣꯝꯒꯤ ꯃꯅꯤꯡꯗꯤ ꯅꯦ ꯄꯨꯈ꯭ꯔꯤ ꯍꯦꯛ ꯂꯩꯝꯅꯤꯅꯥ ꯑꯗꯨꯒ ꯑꯃꯨꯛꯀ ꯎꯃꯪ ꯂꯩꯌꯦꯅ
ꯎꯝ
ꯎꯃꯪ ꯂꯩꯕꯩ ꯈꯔꯗꯤ ꯂꯩꯗꯧꯗꯤ ꯃꯥꯜꯂꯦ ꯑꯗꯨ ꯐꯖꯅꯗꯤ ꯍꯥꯏꯕ ꯍꯩꯇꯦ ꯉꯝꯗꯦ ꯈꯪꯗꯦ
ꯍꯏ ꯍꯏ ꯍꯏ ꯋꯥꯕꯖꯥꯠꯅꯤ